ꯎꯇꯥꯥꯔꯕꯣ
ꯑꯣꯧ ꯇꯥꯔꯦ ꯀꯩꯗꯧꯔꯝꯔꯕꯅꯤ ꯍꯧꯖꯤꯛꯐꯥꯎ
ꯑꯣ ꯑꯩꯁꯦ ꯉꯁꯤꯗꯤ ꯋꯥꯛꯀꯤꯡ ꯆꯠꯂꯦꯀꯣ ꯑꯗꯣ ꯋꯥꯛꯀꯤꯡ ꯆꯠꯂꯨꯔꯒ ꯍꯜꯂꯛꯑꯒ ꯁꯨꯝ ꯌꯥꯝ ꯀꯟꯅ ꯁꯥꯕꯕꯨꯗꯤ ꯅꯠꯇꯦ ꯂꯝꯖꯦꯟ ꯈꯣꯠꯆꯦꯜ ꯆꯦꯟꯕ ꯌꯥꯎꯕꯗꯤ ꯅꯠꯇꯦꯕꯀꯣ ꯑꯗꯨꯒꯁꯨ ꯈꯤꯇꯪ ꯏꯁꯥꯗꯣ ꯍꯨꯃꯥꯡ ꯈꯤꯇꯪ ꯊꯣꯛꯄꯗꯨꯒꯤ ꯁꯨꯝ ꯐꯦꯟ ꯊꯥꯔꯒ ꯉꯥꯏꯍꯥꯛ ꯐꯝꯃꯒ ꯂꯩꯌꯦ ꯑꯗꯣ ꯅꯪꯗꯤ ꯍꯧꯖꯤꯛꯐꯥꯎ ꯀꯃꯥꯏꯅ ꯇꯧꯒꯦ ꯉꯁꯤ ꯁꯤꯗꯤ ꯊꯕꯛ ꯏꯪꯈꯥꯡ ꯑꯇꯣꯞꯄ ꯆꯠꯊꯣꯛꯎꯕ꯭ꯔꯣ ꯑꯌꯨꯛꯇ ꯀꯃꯥꯏꯅ ꯇꯧꯒꯦ
ꯑꯣ ꯑꯩꯗꯣ ꯋꯥꯛꯀꯤꯡ ꯆꯠꯂꯨꯔꯦ ꯏꯃꯥꯟꯅꯕ ꯑꯃ ꯍꯧꯔꯒ ꯑꯗꯨꯗꯨꯒ ꯉꯁꯤꯗꯤ ꯑꯃꯨꯛ ꯆꯤꯡꯊꯠꯄꯒꯤꯀꯣ ꯆꯤꯡ ꯀꯥꯕꯅꯦꯕ ꯆꯤꯡ ꯀꯥꯕ ꯀꯥꯟꯗ ꯍꯗꯤꯛ ꯈꯔ ꯍꯦꯛ ꯂꯩ ꯑꯗꯒꯤ ꯑꯩꯈꯣꯏꯅ ꯁꯤꯕ ꯏꯁ ꯇꯧꯝꯗꯗꯝꯅꯦꯕꯀꯣ ꯍꯗꯤ ꯌꯥꯝ ꯆꯥꯎꯅ ꯄꯨꯝꯝꯈꯠꯂꯛꯑꯦ ꯍꯥꯏ ꯃꯄꯥꯗꯀꯣ ꯑꯗꯨꯒ ꯑꯩꯈꯣꯏ ꯁꯥꯔꯤ ꯁꯥꯔꯤ ꯑꯗꯒꯤ ꯀꯩꯅꯣ ꯇꯧꯕꯒꯤ ꯇꯥꯏꯞꯇ ꯇꯧꯔ ꯂꯥꯎꯔ ꯂꯩꯔ ꯑꯗꯨꯝ ꯃꯊꯪꯔ ꯐꯗꯤ ꯐꯖꯒꯅꯤ ꯆꯨꯗꯥ ꯕꯦꯒꯞ ꯇꯩꯟꯈꯕꯅꯦꯕꯀꯣ ꯃꯥꯏ ꯆꯨꯗꯥ ꯕꯦꯒꯞ ꯇꯩꯕ ꯌꯥꯝ ꯐꯩꯌꯦꯕꯀꯣꯣꯏꯒꯨꯝ ꯀꯩꯒꯨꯝ ꯆꯤꯛꯁꯦ ꯑꯁꯤꯁꯤꯒꯤ ꯑꯗꯨ ꯐꯔꯦ ꯑꯗꯨꯗꯨꯒ ꯑꯩꯈꯣꯏ ꯃꯥꯗꯨ ꯍꯤꯗꯥꯛ ꯆꯥꯅꯕꯅ ꯑꯃꯨꯛ ꯆꯥ ꯂꯣꯟꯕꯤꯔꯝꯕꯅꯤ ꯆꯥ ꯂꯣꯟꯕꯗ ꯑꯃꯨꯛ ꯆꯥ ꯃꯅꯥꯗ ꯀꯨꯏꯅ ꯍꯥꯡꯗꯣꯛꯑ ꯊꯝꯕꯒꯤ ꯐꯔꯝꯗ꯭ꯔꯕ ꯗꯨꯀꯥꯟ ꯆꯠꯂꯨꯕ ꯅꯪꯅ ꯊꯥꯔꯛꯑꯝꯕꯗꯣ ꯗꯨꯀꯥꯟ ꯆꯠꯂꯨꯔꯦ ꯑꯗꯨꯗꯨꯒ ꯁꯤꯡ ꯈꯔ ꯂꯩꯔꯦ ꯆꯅꯝ ꯈꯔ ꯂꯩꯔ ꯑꯆꯥꯄꯣꯠ ꯂꯩꯔ ꯑꯗꯨꯒ ꯑꯗꯨꯝ ꯀ ꯀꯩꯝꯇ ꯌꯥꯎꯕ ꯅꯠꯇꯦꯕ ꯈꯔꯣ ꯍꯋꯥꯏ ꯃꯃꯪꯟ ꯈꯔ ꯂꯩ ꯑꯗꯨꯒ ꯂꯨꯄꯥ ꯆꯥꯝꯃꯒ ꯆꯅꯤꯗ ꯇꯔꯥꯗꯪ ꯇꯥꯕ ꯑꯣꯏꯗ꯭ꯔꯦ ꯃꯣꯏ ꯄꯩꯁꯥꯗꯣ ꯀꯩꯁꯨ ꯀꯏꯦꯅ ꯈꯜꯂꯦꯕ ꯄꯩꯁꯥꯁꯤꯀꯣ ꯂꯨꯄꯥ ꯆꯝꯉꯥꯒ ꯍꯥꯏꯕꯕꯁꯤ ꯀꯩꯁꯨ ꯅꯠꯇꯦꯀꯣ ꯄꯣꯠ ꯑꯃꯗꯪ ꯂꯩꯕꯗꯒ ꯈꯂꯦ ꯑꯩꯅ ꯂꯩꯗꯨ ꯄꯨꯔꯥ ꯍꯥꯏꯗꯤ ꯏꯆꯝ ꯆꯝꯕ ꯄꯣꯠꯅꯦꯕ ꯅꯣꯡꯃꯒꯤ ꯁꯨꯡꯆꯪ ꯆꯪꯗ꯭ꯔꯕ ꯌꯥꯗꯕ ꯄꯣꯠ ꯑꯣꯏꯕꯗ ꯈꯤꯇꯪ ꯇꯪ ꯂꯩꯁꯨ ꯁꯨꯃꯥꯏꯅ ꯆꯪꯉꯗꯤ ꯃꯌꯥꯝ ꯃꯌꯥꯝ ꯍꯥꯏꯗꯤ ꯊꯥꯎ ꯊꯣꯡꯉꯕꯒ ꯄꯨꯂꯞ ꯌꯥꯎꯔ꯭ꯔꯦ ꯍꯥꯏꯗꯤ ꯀꯌꯥꯝ ꯆꯪꯉꯝꯒ ꯆꯃꯉ ꯍꯥꯏꯁꯤꯦ ꯀꯁꯨ ꯇꯦꯀꯣꯅ ꯈꯜꯂꯛꯄꯗꯣ ꯑꯗꯨꯃꯥꯏꯅ ꯇꯧꯋꯦ ꯑꯗꯨꯗꯨꯒ ꯆꯥ ꯂꯣꯜꯂꯝꯃꯦ ꯑꯣ ꯆꯥꯛ ꯉꯁꯤꯗꯤ ꯆꯥ ꯍꯥꯏꯐꯦꯠ ꯊꯛꯀꯦꯅ ꯂꯣꯜꯂꯕꯅꯤꯅꯀꯣ ꯑꯗꯨꯃꯥꯏꯅ ꯆꯥ ꯄꯣꯠ ꯑꯃ ꯇꯧꯔꯒ ꯊꯛꯑꯝꯕꯅꯤ
ꯍꯣꯏ ꯑꯗꯨꯕꯨꯗꯤ ꯍꯥꯏꯕꯗꯤꯅꯦ ꯈꯪꯍꯧꯗꯕꯅꯦ ꯍꯧꯖꯤꯛꯇ ꯉꯁꯥꯏꯒꯤ ꯂꯨꯄꯥ ꯃꯉꯥ ꯄꯤꯕ ꯄꯣꯠ ꯍꯥꯏꯁꯦ ꯂꯩꯇꯕꯒ ꯆꯞ ꯃꯥꯟꯅꯔꯦ ꯑꯗꯨꯝ ꯇꯔꯥ ꯍꯥꯏꯕꯁꯤꯅ ꯈ꯭ꯋꯥꯏꯗꯒꯤ ꯂꯨꯄꯥ ꯑꯃꯒꯤ ꯇꯥꯏꯞꯇ ꯇꯧꯅꯔꯦ ꯑꯗꯨꯒ ꯄꯣꯠꯁꯦ ꯀꯩ ꯀꯩ ꯍꯥꯏꯅꯤ ꯆꯪꯗꯕꯣꯏꯗꯤ ꯈꯟꯕ ꯑꯗꯨꯝ ꯄꯩꯁꯥ ꯄꯤꯔꯛꯏꯕ ꯃꯤꯗꯨꯅꯗꯤ ꯑꯗꯨꯝ ꯑꯦ ꯉꯔꯥꯡꯗ ꯑꯗꯨ ꯄꯤꯈꯤꯕꯅꯦ ꯑꯗꯨ ꯇꯧꯈꯤꯕꯅꯦꯅ ꯈꯟꯕ ꯑꯗꯨ ꯑꯣꯏꯔꯒꯁꯨ ꯄꯣꯠꯁꯦ ꯂꯩꯔꯨꯕ ꯃꯤꯗꯨꯗꯤ ꯑꯃꯨꯛ ꯃꯥꯒꯤ ꯀꯩ ꯍꯥꯏꯅꯤ ꯃꯥꯅꯁꯨ ꯄꯥꯡꯊꯣꯛ ꯁꯤꯖꯤꯟꯅ ꯄꯪꯊꯛꯁꯦ ꯁꯤꯖꯤꯟꯅꯊꯣꯛꯄꯒ ꯃꯥꯟꯕꯗꯀꯣ ꯑꯗꯨꯕꯨ ꯏꯁꯥꯅ ꯄꯨꯊꯣꯛꯑꯒ ꯏꯁꯥꯅ ꯂꯩꯀꯥꯟꯗꯗꯤ ꯂꯣꯏꯅꯃꯛ ꯈꯪꯕꯗꯣ ꯍꯥꯏꯕꯗꯤ ꯍꯥꯟꯅ ꯁꯨꯝ ꯂꯩꯇꯕꯒꯤ ꯈꯪꯗꯕ ꯋꯥꯅꯦꯕ ꯄꯩꯁꯥ ꯈꯛꯇꯪ ꯄꯤꯕꯗꯕꯨꯗꯤ ꯆꯥꯝꯃꯉꯥ ꯄꯤꯒꯦ ꯂꯤꯁꯤꯡ ꯄꯤꯒꯦꯅ ꯈꯟꯕ ꯄꯣꯠꯁꯤ ꯂꯩꯔꯨꯀꯥꯟꯗꯗꯤ ꯄꯣꯠ ꯑꯣꯏꯅ ꯂꯩꯕ ꯍꯥꯏꯕꯁꯦ ꯍꯋꯥꯏ ꯃꯪꯒꯜ ꯈꯔ ꯑꯗꯒꯤ ꯑꯆꯥꯄꯣꯠ ꯆꯥꯅꯕ ꯈꯔ ꯆꯥ ꯃꯅꯥ ꯈꯔ ꯇꯧꯕꯗ ꯑꯗꯨꯝ ꯑꯗꯨ ꯌꯧꯔꯤꯗꯣꯏꯅꯦꯕ ꯅꯠꯇ꯭ꯔꯥ ꯑꯗꯨꯗ ꯄꯤꯤꯁꯜꯂꯛꯑꯣꯅꯦ ꯅꯣꯡꯃꯒꯤ ꯊꯣꯡꯗꯕ ꯌꯥꯗꯕ ꯆꯦꯡ ꯍꯥꯞꯆꯤꯜꯂꯣ ꯑꯗꯒꯤ ꯌꯦꯟꯖꯥꯡ ꯍꯥꯞꯆꯤꯜꯂꯣ ꯉꯥꯔꯤ ꯉꯥꯇꯥꯏ ꯊꯨꯝ ꯃꯣꯔꯣꯛ ꯍꯥꯞꯆꯤꯜꯂꯛꯑꯣꯕ ꯑꯗꯨꯝ ꯑꯗꯨꯗꯗꯤ ꯀꯌꯥ ꯌꯧꯗꯣꯏꯅꯣꯕ ꯅꯠꯇ꯭ꯔꯥ ꯑꯗꯨꯅ ꯑꯗꯨꯝ ꯑꯗꯒꯤ ꯍꯧꯖꯤꯛꯇ ꯀꯩꯁꯨ ꯏꯟꯖꯥꯡ ꯈꯛꯇꯪ ꯊꯣꯡꯕꯗ ꯆꯥꯛꯈꯩꯩꯅ ꯇꯪ ꯆꯥꯕꯒꯤ ꯀꯩꯅꯣꯁꯦ ꯀꯌꯥ ꯍꯩꯅꯗ꯭ꯔꯕꯅꯦꯕ ꯃꯌꯥꯝꯁꯦ ꯀꯩ ꯍꯥꯏꯅꯤ ꯁꯥꯏꯠꯇ ꯈꯤꯇꯪꯗꯪ ꯍꯥꯎꯒꯠꯄ ꯌꯥꯕ ꯀꯩꯅꯣꯝꯃ ꯃꯣꯔꯣꯛ ꯃꯦꯞꯄꯅꯤ ꯈꯪꯗꯦ ꯄꯥꯄꯣꯔ ꯇꯣ ꯉꯥꯎꯕꯅꯤ ꯈꯪꯗꯦ ꯉꯥ ꯉꯧꯕꯅꯤ ꯈꯪꯗꯦ ꯁꯤꯡꯖꯨ ꯀꯉꯣ ꯀꯩꯀꯥ ꯇꯧꯕꯅꯤ ꯈꯪꯗꯦ ꯌꯦꯟꯖꯥꯡ ꯑꯃꯒ ꯆꯥꯛꯀ ꯈꯛꯇꯪ ꯄꯤꯁꯤꯟꯕꯗ ꯀꯩꯁꯨ ꯆꯥꯟꯅꯗꯦꯕ ꯍꯧꯖꯤꯛ ꯑꯅꯝꯕꯅꯅꯤꯀꯣ ꯑꯩꯅ ꯍꯥꯏꯁꯦ ꯁꯨꯝ ꯆꯥꯎꯔꯥꯛꯄ ꯍꯧꯖꯤꯛ ꯃꯇꯝꯁꯤꯒꯤ ꯑꯣꯏꯅ ꯍꯥꯏꯇꯥꯔꯦ ꯑꯗꯨꯝ ꯌꯦꯔꯨꯝ ꯉꯧꯕꯅꯤ ꯈꯪꯗꯦ ꯌꯦꯔꯨꯝ ꯐꯨꯠꯄꯅꯤ ꯈꯪꯗꯦ ꯑꯗꯨꯝ ꯇꯧꯅꯩ ꯍꯥꯏꯔꯤꯕꯀꯣ ꯍꯥꯏꯕꯗꯤ ꯆꯥꯛꯀ ꯍꯦꯟꯖꯥꯡ ꯈꯤꯇꯪꯁꯤ ꯌꯥꯗ꯭ꯔꯦꯕ ꯍꯧꯖꯤꯛꯇꯤ ꯑꯗꯨꯝ ꯀꯩꯅꯣꯝꯃ ꯃꯊꯦꯜ ꯑꯃ ꯑꯅꯤ ꯍꯦꯟꯒꯠꯂꯒ ꯆꯥꯅꯕ ꯍꯥꯏ ꯔꯦ ꯁꯥꯏꯠꯀꯤ ꯑꯣꯏꯅ ꯁꯨꯝ ꯑꯗꯨꯒꯨꯝꯕ ꯑꯃ ꯌꯥꯎꯗꯕꯁꯤ ꯌꯥꯗꯕꯅꯦꯕ ꯑꯗꯨ ꯃꯌꯥꯝꯗꯨ ꯄꯥꯁꯜꯂꯨꯀꯥꯟꯗꯗꯤ ꯅꯣꯡꯃꯒꯤ ꯆꯥꯔꯤꯁꯦ ꯑꯗ ꯏꯊꯟꯗꯒꯤ ꯊꯣꯡꯕꯁꯨ ꯌꯥꯕ ꯅꯠꯇꯦ ꯑꯗꯨꯝ ꯏꯃꯨꯡ ꯑꯃꯗ ꯌꯥꯝꯗꯔꯕꯗ ꯃꯤꯁꯦ ꯑꯍꯨꯝ ꯃꯔꯤꯗꯒꯤꯗꯤ ꯍꯧꯔꯕꯅꯤ ꯈ꯭ꯋꯥꯏ ꯌꯥꯝꯗꯕꯤꯗ ꯅꯠꯇ꯭ꯔꯥ ꯑꯗꯨꯅ ꯄꯩꯁꯥꯁꯦ ꯑꯗꯨꯝ ꯆꯪꯕꯅꯦ ꯁꯨꯝ ꯈꯪꯉꯨꯗꯕꯒꯤ ꯊꯣꯛꯎꯗꯕꯒꯤ ꯑꯩꯈꯣꯏꯅ ꯁꯨꯝ ꯃꯥꯟꯗꯕ ꯋꯥꯅꯦꯕꯀꯣ ꯑꯗꯨ ꯅꯪ ꯈꯣꯏꯅ ꯆꯤꯡꯢꯗꯣ ꯀꯩꯅꯣ ꯇꯧꯗꯦ ꯍꯤꯗꯥꯛ ꯅꯨꯡꯗꯥꯛꯇꯣ ꯍꯣꯏ ꯇꯩꯁꯤꯜꯂꯣ ꯑꯗꯨꯒ ꯐꯍꯜꯂꯣ ꯍꯥꯏꯕꯗꯤ ꯅꯨꯡꯉꯥꯏꯇꯦꯗꯅꯀꯣ ꯑꯩꯣꯏꯅꯒ ꯆꯠꯈꯤꯕ ꯍꯥꯏꯕꯁꯤꯁꯨ ꯑꯗꯨꯝ ꯃꯤ ꯁꯥꯊꯤ ꯁꯥꯊꯤꯅ ꯄꯣꯝ ꯈꯠꯄ ꯈꯣꯠꯄ ꯂꯩꯕꯅꯦꯕ ꯑꯗꯨ ꯅꯪꯗꯤ ꯈꯣꯡꯗꯅꯦ ꯁ ꯍꯥꯏꯕꯅꯤꯅ ꯍꯥꯏꯕꯗꯤ ꯁꯨꯝ ꯆꯠꯊꯣꯛ ꯆꯠꯁꯤꯟ ꯈꯔ ꯇꯧꯕꯗꯁꯨ ꯑꯗꯨ ꯅꯨꯡꯉꯥꯏꯇ꯭ꯔꯒꯗꯤ ꯅꯨꯡꯉꯥꯏꯇꯦꯗꯅꯀꯣ ꯑꯗꯨ ꯀꯌꯥꯝ ꯆꯥꯎꯈꯠꯂꯛꯑꯒꯦ ꯅꯠꯇ꯭ꯔꯒ ꯈꯤꯇꯪ ꯍꯟ ꯍꯟꯊꯔꯛꯄꯩ ꯃꯑꯣꯡꯗꯣ ꯂꯩꯕ꯭ꯔꯣ ꯅꯠꯇ꯭ꯔꯒ ꯍꯧꯖꯤꯛꯁꯤ ꯌꯥꯝ ꯀꯟꯅ ꯆꯥꯎꯈꯠꯄ ꯃꯇꯝ꯭ꯔꯣ ꯀꯃꯥꯏꯅ ꯇꯧꯒꯦ ꯍꯧꯖꯤꯛꯐꯣ
ꯍꯧꯖꯤꯛꯁꯦ ꯍꯣꯏ ꯉꯁꯥꯏ ꯂꯧꯅ ꯅꯥꯕꯗꯤ ꯐꯈ꯭ꯔꯦ ꯑꯗꯨ ꯑꯣꯏꯇꯥꯔꯒꯁꯨ ꯁꯨꯝ ꯍꯝ ꯍꯝ ꯂꯥꯎꯔꯒ ꯀꯣ ꯑꯗꯨꯝ ꯄꯣꯝꯈꯠꯂꯛꯄꯒꯤ ꯇꯥꯏꯞꯇ ꯇꯧꯕꯗꯣ ꯍꯥꯏꯗꯤ ꯌꯥꯝꯅꯗꯤ ꯆꯥꯎ ꯆꯥꯎꯕꯁꯨ ꯆꯥꯎꯗꯦꯕ ꯍꯥꯏꯗꯤ ꯑꯗꯨ ꯇꯤꯔꯥꯏꯒ ꯂꯝꯝꯕꯤ ꯑꯃ ꯆꯨꯕꯒꯤ ꯑꯆꯧꯕ ꯑꯗꯨꯃꯥꯏꯅ ꯄꯣꯝꯗꯤ ꯄꯣꯝꯃꯦ ꯑꯗꯨ ꯑꯣꯏꯇꯥꯥꯔꯒꯁꯨ ꯀꯥ ꯍꯦꯟꯅ ꯃꯤ ꯂꯩꯌꯦꯕ ꯀꯣꯏꯇ ꯆꯥꯎꯅ ꯇꯪꯉꯒ ꯑꯩꯈꯣꯏꯒꯤ ꯀꯩ ꯍꯥꯏꯅꯤ ꯍꯩꯅꯤꯡꯃꯨꯛ ꯆꯥꯎꯅ ꯐꯣꯡꯒꯠꯄ ꯈꯣꯠꯄ ꯑꯗꯨꯃꯥꯏꯅ ꯇꯧꯕꯁꯨ ꯂꯩꯌꯦꯕꯀꯣ ꯑ ꯈꯣꯏ ꯃꯆꯥ ꯑꯣꯏꯕꯅꯤꯅꯀꯣ ꯃꯥꯏꯗꯤ ꯀꯥꯏꯁꯤꯁꯨ ꯌꯥꯝ ꯑꯗꯨꯝ ꯍꯝ ꯍꯝ ꯂꯥꯎꯕꯒꯨꯝ ꯆꯤꯛꯄꯒꯨꯝ ꯇꯧꯕꯗꯣ ꯑꯗꯨꯃꯥꯏꯅ ꯑꯗꯨꯝ ꯇꯧꯔ ꯂꯩꯌꯦ
ꯍ ꯍꯣꯏ ꯑꯗꯨ ꯍꯥꯏꯔꯒꯅꯦ ꯑꯩ ꯨ ꯅꯥꯔꯕ ꯃ ꯉ ꯆꯤꯛꯅ ꯆꯤꯛꯈꯤꯕ ꯃꯥ ꯆꯤꯛꯅ ꯍꯥꯏꯕ ꯍꯥꯏꯗꯣꯏꯔꯥ ꯊꯤꯟꯕ ꯍꯥꯏꯗꯣꯏꯔꯥ ꯃꯣꯏꯁꯦ ꯆꯤꯛꯄꯗꯤ ꯑꯣꯏꯔꯝꯃꯔꯣꯏ ꯑꯗꯨꯃꯥꯏꯅ ꯇꯧꯒꯤꯕꯒꯤ ꯃꯄꯥꯗꯨꯀꯣ ꯍꯥꯏꯕꯗꯤ ꯍꯦꯛ ꯊꯤꯟꯕꯒ ꯈꯣꯡꯗ ꯊꯤꯟꯕꯅꯦꯕ ꯑꯩꯒꯤꯗꯨꯁꯨ ꯈꯣꯝꯕꯤꯗꯒꯤ ꯈꯤꯇꯪ ꯆꯠ ꯊꯔꯒ ꯍꯥꯏꯇꯥꯔꯦꯀꯣ ꯑꯗ ꯍꯦꯛ ꯊꯤꯟꯈꯤꯕꯒ ꯏꯁꯥꯁꯦ ꯀꯩ ꯍꯥꯏꯅꯤ ꯆꯤꯡ ꯂꯥꯎꯔꯒ ꯑꯗꯨꯝ ꯐꯥꯏꯒꯟ ꯑꯗꯨꯒꯤ ꯁꯥꯏꯠꯀꯤ ꯐꯥꯏꯒꯟꯗꯨꯐꯥꯎꯉꯩ ꯌꯧꯕꯗꯧꯅ ꯇꯧꯋꯦꯕꯀꯣ ꯑꯗꯨꯝ ꯍꯝ ꯍꯝ ꯅꯪꯅ ꯍꯧꯖꯤꯛ ꯍꯥꯏꯔꯤꯕ ꯑꯗꯨꯃꯥꯏꯅ ꯂꯥꯎꯔꯒ ꯑꯩꯈꯣꯏꯒꯤ ꯀꯩ ꯍꯥꯏꯅꯤ ꯈꯣꯡꯖꯦ ꯖꯤꯡ ꯖꯤꯡ ꯂꯥꯎꯈꯠꯂꯒ ꯄꯣꯝꯈꯠꯄ ꯑꯗꯨꯝ ꯃꯥꯟꯖꯕꯗꯣ ꯑꯗꯨꯅ ꯂꯦꯡꯕ ꯑꯗꯨꯝ ꯁꯥꯟꯅꯩꯕ ꯑꯩꯗꯣ ꯍꯥꯏꯕꯗꯤ ꯂꯦꯡꯕꯒꯨꯝꯕ ꯀꯩꯅꯣ ꯇꯧꯕꯤꯗ꯭ꯔꯒꯗꯤꯅꯀꯣ ꯑꯗꯨꯒ ꯑꯗꯨꯝ ꯈꯔ ꯂꯩꯔꯒꯕꯨꯗꯤ ꯐꯕꯨꯗꯤ ꯐꯒ꯭ꯔꯦ ꯑꯗꯨꯒ ꯍꯧꯖꯤꯛꯁꯦ ꯃꯥꯁꯦ ꯀꯩꯅꯣ ꯇꯧꯋꯦꯕ ꯀꯣ ꯏꯖꯦ ꯅꯨꯃꯤꯠꯇꯨꯗꯁꯨ ꯑꯗꯨꯝ ꯃꯦꯠꯊꯣꯛꯑꯦꯕꯀꯣ ꯑꯗꯣ ꯍꯧꯖꯤꯛꯁꯦ ꯀꯩꯅꯣ ꯇꯧꯋꯦ ꯃꯥꯥꯢ ꯄꯥ ꯍꯥꯢꯇꯥꯔꯦꯀꯣ ꯍꯧꯖꯤꯛꯀꯤ ꯅꯪꯅ ꯍꯥꯢꯕ ꯑꯗꯨꯃꯥꯢꯅ ꯇꯤꯜꯂꯥꯢꯈꯣꯝꯕꯤꯅ ꯈꯤꯇꯪ ꯆꯨꯒꯤꯕꯒꯤꯗꯧꯅꯀꯣ ꯑꯗꯨꯒꯤ ꯃꯄꯥꯒꯤ ꯑꯥ ꯀꯩꯅꯣꯁꯦ ꯍꯥꯢꯇꯥꯔꯦ ꯃꯨꯁꯤꯜꯂꯒ ꯑꯗꯨꯝ ꯂꯩꯕꯗꯣ ꯑꯗꯨꯃꯥꯢꯅꯗꯤ ꯂꯩꯌꯦꯕꯀꯣ ꯍꯧꯖꯤꯛꯁꯦ ꯑꯩꯕꯨꯗꯤ ꯍꯤꯗꯥꯛ ꯅꯨꯡ ꯅꯨꯡꯇꯥꯛ ꯊꯣꯝꯕ ꯈꯣꯠꯄꯕꯨꯗꯤ ꯀꯩꯝ ꯇꯧꯒꯤꯗ꯭ꯔꯦ ꯅꯥꯕ ꯈꯣꯠꯄꯕꯨꯗꯤ ꯅꯠꯇꯦ ꯑꯗꯨꯑꯣꯢꯁꯨ ꯁꯨꯝ ꯀꯟꯅ ꯅꯝꯖꯤꯜꯂꯕꯨꯗꯤ ꯈꯤꯇꯪ ꯈꯤꯇꯪ ꯅꯥꯔꯤ ꯅꯥꯔꯤ ꯇꯧꯔ ꯈꯣꯠꯂꯒꯗꯤ ꯂꯩꯌꯦꯕꯀꯣ ꯑꯗꯨꯝ ꯃꯨꯁꯤꯜꯂꯒ ꯏ ꯑꯁꯤꯕ ꯀꯥꯕ ꯃꯥꯜꯂꯦ ꯑꯗꯨꯃꯥꯢꯅ ꯇꯧꯔꯒꯗꯤ ꯂꯩꯌꯦꯕꯀꯣ ꯍꯧꯖꯤꯛꯁꯦ ꯑꯗꯨꯒꯤꯗꯣ ꯅꯪꯒꯤ ꯈꯣꯏꯗꯣ ꯍꯥꯏꯕꯗꯤ ꯀꯔꯝꯕ ꯈꯣꯏ ꯀꯩꯅꯣ ꯑꯣꯏꯗꯣꯏꯅꯣ ꯅꯪ ꯈꯪꯕ꯭ꯔꯣꯅ ꯍꯥꯏꯕꯗꯤ ꯑꯗꯨꯗ ꯈꯣꯏꯁꯦ ꯃꯣꯏꯗꯤ ꯃꯤ ꯆꯤꯛꯎꯨꯔꯒꯗꯤ ꯃꯣꯏ ꯑꯃꯨꯛ ꯁꯤꯖꯩ ꯈꯣꯠꯆꯩ ꯀꯥꯏꯅꯁꯨ ꯍꯥꯏꯅꯕ ꯑꯃ ꯇꯥꯕ ꯑꯗꯨꯅ ꯀꯌꯥꯝ ꯌꯥꯝ ꯆꯨꯝꯕ ꯄꯥꯎꯅꯣ ꯀꯃꯥꯏꯅ ꯇꯧꯒꯦ
ꯈꯣꯏꯁꯦ ꯌꯥꯝ ꯆꯥꯎꯕ ꯅꯠꯇꯦ ꯑꯩꯈꯣꯏ ꯎꯅꯥ ꯈꯣꯏ ꯑꯃ ꯂꯩꯌꯦꯕꯀꯣ ꯑꯉꯥꯡꯒꯁ ꯆꯤꯛꯈ꯭ꯔꯦ ꯑꯩꯅ ꯑꯉꯥꯡ ꯑꯣꯏꯔꯤꯀꯥꯟꯒꯤ ꯁꯨꯝ ꯂꯥꯏꯔꯤꯛ ꯇꯝꯕ ꯆꯠꯄꯩ ꯃꯐꯝꯁꯤꯗ ꯑꯩꯈꯣꯏ ꯅꯣꯕꯥ ꯄꯥꯝꯕꯤ ꯑꯃꯛ ꯍꯧꯋꯦꯕ ꯅꯣꯕꯥꯞꯇꯤ ꯍꯦꯛꯀꯦ ꯇꯧꯕ ꯀꯥꯟꯗ ꯍꯦꯛꯇ ꯑꯍꯨꯝ ꯁꯥ ꯂꯩꯔꯝꯂꯒ ꯆꯤꯛꯀꯅꯌꯥꯝ ꯀꯨꯏꯅ ꯑꯗꯨꯗꯤ ꯑꯉꯥꯡ ꯑꯣꯏꯔꯤꯕꯅꯤꯅ ꯑꯩꯈꯣꯏꯒꯤ ꯀꯩ ꯍꯥꯏꯅꯤ ꯏꯁꯥꯒꯤ ꯉꯥꯛꯊꯣꯛꯆꯅꯕ ꯀꯩꯗꯧꯅꯕ ꯀꯩꯅꯣꯒꯤ ꯃꯥꯒꯤ ꯍꯥꯢꯗꯤ ꯐꯖꯅ ꯁꯦꯝꯕ ꯑꯣꯢꯗ꯭ꯔꯤꯕꯅꯤꯅꯅꯦ ꯑꯗꯨꯀꯥꯟꯗꯗꯤ ꯀꯌꯥꯝ ꯁꯥꯊꯤꯅ ꯇꯧꯒꯤꯌꯦ ꯆꯞ ꯃꯥꯟꯅꯕ ꯈꯣꯢꯅꯦꯕꯀꯣ ꯉꯁꯤ ꯆꯤꯛꯏꯁꯤꯁꯨ ꯍꯥꯢꯕꯗꯤ ꯃꯊꯛꯇ ꯌꯦꯡꯕ ꯀꯥꯟꯗꯗꯤ ꯈꯣꯢ ꯃꯥꯟꯗꯕ ꯀꯩ ꯍꯥꯢꯅꯤ ꯑꯩꯈꯣꯢꯒꯤ ꯀꯛꯆꯦꯡ ꯃꯁꯥ ꯄꯥꯟꯕꯤ ꯑꯁ ꯇꯧꯕ ꯑꯗꯨꯃꯥꯢꯅ ꯃꯥꯟꯗꯦꯕꯀꯣ ꯑꯗꯨꯒ ꯆꯤꯛꯄꯗ ꯑꯉꯥꯡ ꯑꯣꯏꯕꯁꯨ ꯅꯥꯕꯁꯨ ꯈꯥꯡꯕ ꯉꯝꯗꯕꯩ ꯇꯧꯗꯅ ꯑꯥꯁ ꯌꯥꯝ ꯋꯥꯕ ꯑꯃ ꯌꯥꯎꯒꯤ ꯑꯉꯥꯡ ꯑꯣꯢꯔꯤꯀꯥꯟꯗ ꯀꯣ ꯃꯗꯨ ꯑꯩꯅ ꯀ꯭ꯂꯥꯁꯀꯨꯝꯕ ꯀ꯭ꯂꯥꯁ ꯇꯨ ꯑꯗꯨꯃꯥꯢ ꯀꯥꯕ ꯃꯇꯝ ꯑꯣꯢꯔꯝꯗꯧ ꯃꯥꯜꯂꯦꯕꯀꯣ꯫ ꯑꯗꯨꯀꯥꯟꯗ ꯆꯤꯛꯈꯤꯕꯒꯤ ꯅꯥꯕꯁꯨ ꯍꯧꯖꯤꯛꯐꯥꯎ ꯑꯗꯨꯝ ꯈꯪꯉꯤꯕꯀꯣ꯫ ꯃꯌꯥꯝꯃ ꯆꯤꯛꯈ꯭ꯔꯦ ꯑꯗꯨ ꯍꯣꯢ ꯌꯥꯝ ꯆꯥꯎꯕ ꯅꯠꯇꯦꯕꯀꯣ ꯑꯗꯨꯝ ꯈꯣꯢ ꯃꯆꯥꯅꯦ ꯑꯗꯨꯑꯣꯢꯁꯨ ꯃꯆꯥꯗꯤ ꯃꯤ ꯃꯆꯥꯒꯨꯝꯕ ꯂꯥꯢꯗꯦ ꯃꯆꯥ ꯃꯆꯥꯁꯦ ꯄꯤꯛꯑꯦꯅ ꯀꯩꯅꯣ ꯇꯧꯔꯨꯒꯅꯨ ꯍꯥꯢꯗꯣ ꯍꯥꯢꯅꯩꯕ ꯂꯩꯗꯅꯀꯣ ꯑꯗꯒꯤ ꯍꯩꯀꯨꯁꯦ ꯀꯩꯅꯣ ꯍꯩ ꯃꯆꯥꯅꯤꯒꯥꯢꯗ ꯀꯩꯅꯣ ꯇꯧꯔꯖꯅꯨ ꯃꯥꯒꯤ ꯀꯥꯟꯅꯕꯁꯤꯒ ꯍꯥꯢ ꯑꯗꯨꯃꯥꯢꯅ ꯂꯩꯗꯅꯀꯣ ꯃꯆꯥ ꯑꯣꯢꯔ ꯇꯥꯔꯁꯨ ꯑꯗꯨꯝ ꯆꯩꯅꯥꯗꯨ ꯆꯞ ꯃꯥꯟꯅ ꯐꯥꯎꯕꯗ ꯈꯣꯢ ꯑꯃ ꯆꯤꯛꯄꯗꯒꯤ ꯆꯤꯛꯄꯒꯤ ꯑꯅꯥꯕ ꯐꯥꯎꯕꯗꯣ ꯑꯗꯨꯃꯥꯢꯅ ꯆꯞ ꯃꯥꯟꯅ ꯐꯥꯎꯋꯦꯕꯀꯣ ꯑꯗꯨꯒꯤ ꯌꯥꯝ ꯅꯥꯒꯤꯕꯗꯣ ꯑꯗꯨ ꯑꯃꯨꯛ ꯅꯤꯡꯁꯤꯡꯉꯛꯄ ꯋꯥꯅꯤꯗ
ꯑꯣ ꯑꯗꯨꯕꯨꯗꯤꯅꯦ ꯑꯉꯥꯡ ꯑꯣꯢꯔꯤꯉꯩꯗꯅꯁꯨ ꯍꯣꯢ ꯑꯉꯥꯡ ꯁꯤꯅꯁꯨ ꯈꯤꯇꯪ ꯈꯥꯡꯕꯗꯤ ꯉꯝꯗꯦꯗꯅꯀꯣ ꯑꯉꯥꯡ ꯍꯥꯢꯔꯦꯗꯅꯀꯣ ꯍꯥꯢꯕꯗꯤ ꯆꯞ ꯃꯥꯟꯅꯅ ꯅꯥꯕ ꯍꯥꯢꯗꯣ ꯑꯍꯟ ꯑꯃꯗ ꯅꯥꯕ ꯄꯣꯠꯇꯨꯒ ꯑꯉꯥꯡ ꯕꯨꯗꯤ ꯑꯗꯨꯝ ꯑꯉꯥꯡꯗꯨꯅ ꯈꯤꯇꯪ ꯍꯦꯜꯂꯕꯣꯢꯗꯅꯁꯨ ꯇꯧꯖꯩꯗꯅꯀꯣ ꯈꯥꯡꯕꯁꯨ ꯉꯝꯗ꯭ꯔꯦ ꯑꯉꯥꯡꯁꯨ ꯑꯣꯢ ꯑꯣꯢꯕꯅꯤꯅ ꯑꯗꯒꯤ ꯑꯩꯅ ꯀꯞꯊꯣꯛꯀꯦꯁꯨ ꯀꯣꯛ ꯀꯞꯊꯣꯛꯄꯗꯣ ꯏꯀꯥꯢ ꯈꯣꯠꯄꯁꯨ ꯀꯌꯥ ꯂꯩꯇ꯭ꯔꯦꯗꯅꯀꯣ ꯍꯧꯖꯤꯛꯇꯤ ꯑꯗꯨꯃꯛ ꯑꯍꯟꯗꯨ ꯑꯣꯢꯔꯛꯑꯕꯅꯤꯅ ꯑꯗꯨꯝ ꯐꯅ ꯀꯞꯅꯤꯡꯉꯒꯒꯁꯨ ꯑꯗꯒꯤ ꯐꯅ ꯂꯥꯎꯅꯤꯡꯉꯦ ꯍꯥꯢꯔꯒꯁꯨ ꯏꯁꯥꯅ ꯀꯟꯇ꯭ꯔꯣꯜ ꯇꯧꯅꯕ ꯑꯃꯗꯤ ꯇꯧꯔꯝꯃꯅꯦꯕꯀꯣ ꯑꯗꯨꯒꯨꯝꯕꯗꯨꯅꯁꯨ ꯑꯣꯢ ' ' ꯑꯗꯒꯤ ꯑꯥ ꯁꯨꯝ ꯈꯪꯕꯁꯨ ꯍꯦꯜꯂꯦꯗꯅꯀꯣ ꯍꯥꯢꯕꯗꯤ ꯑꯦ ꯑꯩꯉꯣꯟꯗ ꯆꯤꯛꯏꯁꯤ ꯁꯤꯅꯤ ꯑꯗꯨꯗꯤ ꯁꯤ ꯇꯧꯔꯒꯗꯤ ꯁꯤ ꯐꯅꯤ ꯍꯥꯢꯅꯖꯨ ꯈꯪꯉꯤ ꯍꯧꯖꯤꯛꯇꯤ ꯑꯍꯜ ꯑꯣꯢꯔꯃꯤꯅꯀꯣ ꯑꯗꯨꯖꯨꯒꯤ ꯃꯊꯛꯇ ꯑꯉꯥꯡ ꯑꯣꯢꯔꯤꯉꯩꯗꯒꯤ ꯍꯥꯢꯕꯗꯤ ꯅꯪꯒꯤ ꯉꯥꯛꯊꯣꯛꯅꯕꯒꯤ ꯅꯪꯒꯤ ꯅꯁꯥꯒꯤ ꯑꯣꯢꯅ ꯄꯥꯡꯒꯟꯗꯣ ꯍꯥꯢꯇꯥꯔꯦꯀꯣ ꯍꯛꯆꯥꯡ ꯃꯅꯨꯡꯗ ꯌꯥꯎꯖꯔꯤꯕꯗꯨꯁꯨ ꯅꯪ ꯍꯧꯖꯤꯛꯇꯤ ꯑꯍꯟ ꯑꯣꯢꯔꯕꯅꯤꯅ ꯑꯗꯨꯃꯥꯢꯅ ꯈꯤꯇꯪ ꯑꯗꯨꯒꯤ ꯑꯑꯣꯟꯕ ꯀꯩꯀꯥꯗꯨꯁꯨ ꯑꯗꯨꯝ ꯌꯥꯎꯔꯝꯒꯅꯦꯕꯀꯣ꯫ ꯍꯣꯢ ꯑꯗꯨꯕꯨꯗꯤ ꯈꯣꯢꯅ ꯆꯤꯛꯄ ꯍꯥꯢꯕꯁꯦ ꯑꯗꯨꯝ ꯍꯦꯛꯇ ꯁꯥꯊꯤꯅꯩ ꯃꯌꯥꯝ ꯑꯗꯨꯝ ꯄꯣꯝꯕ ꯍꯥꯢꯕꯁꯦ ꯍꯦꯛ ꯇ ꯂꯥꯛꯑꯦꯕ ꯃꯣꯢꯒꯤꯗꯤ ꯆꯤꯛꯄꯨ ꯆꯤꯛꯑꯒꯗꯤ ꯉꯁꯥꯢꯒꯤ ꯑꯗꯨꯝ ꯑꯗꯨꯃꯥꯢꯅ ꯇꯧꯅ ꯑꯗꯣ ꯑꯩꯒꯤ ꯑꯣꯢꯅꯗꯤ ꯑꯩꯖꯦ ꯈꯣꯢꯒꯨꯝꯕꯅ ꯆꯤꯛꯄ ꯈꯣꯠꯄꯁꯤꯗꯤ ꯑꯥ ꯑꯗꯨꯃꯥꯢꯅ ꯌꯥꯝ ꯁꯥꯊꯤꯅ ꯆꯤꯛꯄ ꯅꯥꯕ ꯍꯥꯢꯕꯖꯦ ꯑꯩ ꯀꯌꯥ ꯅꯤꯡꯖꯤꯡꯒꯤꯗ꯭ꯔꯦ ꯑꯗꯨꯅ ꯈꯟꯕꯗ ꯑꯩꯁꯦ ꯆꯤꯛ ꯄꯁꯦ ꯌꯥꯎꯔꯝꯗꯧ ꯃꯥꯥꯟꯗ꯭ꯔꯤ ꯌꯥꯎꯗꯕꯁꯨ ꯑꯣꯢꯕꯨꯗꯤ ꯑꯣꯢꯁꯟꯅꯕꯀꯣ ꯑꯗꯨꯒ ꯑꯗꯨꯝ ꯃꯤ ꯑꯇꯣꯞꯄ ꯑꯩꯒꯤ ꯑꯅ ꯅꯛ ꯅꯛꯅꯕ ꯃꯈꯩ ꯑꯗꯨꯝ ꯆꯤꯛꯄ ꯈꯣꯠꯄ ꯗꯤ ꯊꯦꯡꯅꯔꯦꯕꯀꯣ ꯑꯩꯁꯨ ꯑꯗꯨꯒꯤꯗꯤ ꯈꯪꯕ ꯑꯗꯨ ꯏꯁꯥꯗ ꯑꯣꯏꯅ ꯗꯥꯏꯔꯦꯛ ꯑꯗꯨꯒꯤ ꯆꯤꯛꯈꯤꯕꯒꯤ ꯆꯩꯅꯥꯈꯣꯟꯜꯒꯨꯝꯕꯗꯤ ꯑꯩꯁꯦ ꯀꯌꯥ ꯅꯤꯡꯁꯤꯡꯗ꯭ꯦꯔꯤꯕꯀꯣ ꯑꯉꯥꯡ ꯑꯣꯏꯔꯤꯩꯔꯒ ꯆꯤꯛꯈꯕ ꯑꯣꯏꯔꯒꯁꯨ ꯌꯥꯝ ꯅꯥꯈꯤꯕ ꯑꯣꯏꯔꯒꯗꯤ ꯍꯥꯏꯕꯗꯤ ꯑꯩꯅ ꯑꯗꯨꯝ ꯅꯤꯡꯁꯤꯡꯕꯁꯨ ꯌꯥꯕꯅꯦ ꯑꯗꯣ ꯈꯤꯗꯕꯒꯤꯔꯥ ꯅꯠꯇ꯭ꯔꯒ ꯑꯩꯅ ꯑꯗꯨ ꯀꯥꯎꯈꯤꯕꯔꯥ ꯈꯪꯗ꯭ꯔꯕꯀꯣ ꯑꯩ ꯑꯗꯨꯃꯥꯏꯅꯃꯛꯇꯤ ꯊꯦꯡꯅꯔꯛꯇꯦꯕ ꯑꯗꯨꯒ ꯑꯩꯗꯤ ꯑꯗꯨꯃꯥꯏꯅ ꯌꯥꯝ ꯄꯤꯛꯄ ꯈꯣꯏꯒꯨꯝꯕꯗꯨꯗꯤ ꯀꯌꯥ ꯈꯪꯉꯛꯇꯦꯕꯀꯣ ꯑꯩꯅ ꯈꯪꯉꯛꯏꯁꯤꯅ ꯈꯣꯏ ꯍꯥꯏꯔꯗꯤ ꯈꯣꯏ ꯑꯆꯧꯕ ꯑꯃ ꯂꯩꯗꯅꯀꯣ ꯂꯩꯕꯅꯤ ꯑꯩꯈꯣꯏ ꯑꯆꯧꯕ ꯊꯔꯥꯏ ꯀꯣꯛꯄꯤꯗꯒꯤ ꯈꯤꯇꯪꯕꯨ ꯍꯦꯟꯒꯠꯄ ꯑꯃ ꯃꯅꯤꯡꯒꯗ ꯏꯆꯥꯎ ꯆꯥꯎꯕ ꯃꯅꯤꯡꯗ ꯑꯣꯢꯅ ꯆꯤꯛꯄꯗꯣ ꯍꯥꯢꯕꯗꯤ ꯃꯊꯨꯟꯗꯒꯤ ꯑꯣꯢꯅ ꯊꯤꯟꯕꯗꯣ ꯑꯗꯨꯃꯥꯢꯅ ꯇꯧꯕ ꯈꯣꯢꯗꯣ ꯅꯤꯡꯁꯤꯡꯉꯦꯕ ꯑꯗꯒꯤ ꯑꯃ ꯑꯥ ꯈꯣꯢ ꯃꯆꯥ ꯑꯣꯢꯅ ꯆꯕꯨꯟ ꯆꯕꯨꯟ ꯄꯥꯢꯕꯤꯗꯣ ꯑꯗꯨꯒꯨꯝꯕ ꯑꯃꯒ ꯑꯗꯨꯃꯥꯢꯅꯗꯪ ꯅꯤꯡꯁꯤꯡꯕ ꯈꯣꯢꯖꯦ ꯍꯥꯢꯔꯀꯥꯟꯗ ꯈꯣꯢ ꯃꯈꯜ ꯀꯌꯥꯁꯦ ꯀꯌꯥ ꯈꯪꯗꯦꯕꯀꯣ ꯑꯗꯣ ꯅꯪꯒꯤ ꯍꯧꯖꯤꯛꯀꯤ ꯎꯅꯥꯈꯣꯢ ꯍꯥ ꯍꯥꯢꯖꯦ ꯀꯩꯅꯣ ꯇꯧꯕ꯭ꯔꯣ ꯎꯝ ꯍꯥꯢꯕꯗꯤ ꯃꯣꯢꯖꯦ ꯈꯣꯢꯍꯤꯒꯨꯝꯕ ꯁꯨꯡꯕ ꯈꯣꯢꯗꯥ ꯑꯣꯢꯕ꯭ꯔꯥ ꯅꯠ ꯇ꯭ꯔꯒ ꯈꯍꯤꯒꯨꯝꯕ ꯁꯨꯡꯕ ꯉꯝꯗꯕ ꯂꯩꯗꯅ ꯑꯗꯨꯒꯨꯝꯕ ꯑꯣꯢꯗꯣꯢꯔꯣ ꯀꯃꯥꯢꯅ ꯇꯧꯒꯦ
ꯈꯣꯢ ꯈꯨꯗꯤꯡꯃꯛꯀꯣ ꯑꯗꯨꯝ ꯈꯣꯢꯌꯤ ꯂꯣꯢ ꯁꯨꯡꯉꯦ ꯍꯥꯢꯕꯗꯤ ꯕꯤꯛ ꯀꯦꯔꯁꯥ ꯑꯣꯏꯒꯦꯔꯥ ꯃꯥꯥꯏ ꯃꯥꯒꯤ ꯍꯥꯏ ꯍꯥꯏꯗꯤ ꯃꯥꯒꯤ ꯆꯥꯎꯕꯒꯤ ꯍꯥꯏꯗꯤ ꯃꯇꯨꯡ ꯏ ꯃꯇꯨꯡꯏꯟꯅ ꯀꯃꯥꯏꯅ ꯂꯩꯖꯩꯑꯕꯀꯣ ꯑꯗꯨꯝ ꯄꯤꯛꯀꯦꯔꯥ ꯆꯥꯎꯈꯔꯦ ꯑꯗꯨꯝꯃꯥꯏꯅ ꯂꯣꯏ ꯈꯣꯏꯏ ꯁꯨꯡꯗꯣꯏꯅꯦꯕꯀꯣ ꯑꯁꯤꯒꯨꯝꯅ ꯑꯩꯈꯣꯏꯒꯤ ꯈꯁꯤꯦ ꯌꯥꯝ ꯍꯥꯎꯋꯦ ꯍꯥꯏ ꯍꯥꯏꯗꯤ ꯃꯈꯣꯏꯒꯤꯀꯣ ꯏꯃꯥꯟꯅꯕ ꯑꯁꯨꯝ ꯅꯥꯀꯟꯗ ꯍꯥꯏꯗꯤ ꯈꯤꯇꯪ ꯃꯣꯏ ꯂꯩꯕꯗꯣ ꯃꯣꯏ ꯆꯤꯡꯗ ꯀꯩꯗ ꯂꯩꯕ ꯏꯃꯥꯟꯅꯕꯈꯩꯗꯨꯅ ꯍꯥꯏꯔꯤꯕ ꯑꯁꯤ ꯎꯅꯥꯈꯣꯏꯈꯣꯏꯁꯤ ꯌꯥꯝ ꯐꯕꯅꯦ ꯍꯥꯏꯗꯤ ꯃꯍꯥꯎꯁꯨ ꯀꯣ ꯈꯤꯇꯪ ꯁꯤꯜꯂꯞꯀ ꯇꯧꯔꯒ ꯑꯇꯩ ꯑꯩꯈꯣꯏꯒ ꯃꯥꯟꯅꯔꯣꯏ ꯍꯥꯎꯁꯨ ꯍꯥꯎꯕꯅꯦ ꯑꯗꯒꯤ ꯄꯥꯛꯁꯨ ꯐꯪꯗꯕꯅꯦ ꯁꯤ ꯌꯥꯝ ꯐꯕꯅꯤ ꯈꯣꯠꯄꯅꯤꯅ ꯁꯨꯃꯥꯏꯅꯁꯨ ꯍꯥꯏꯅꯩꯌꯦꯕꯀꯣ ꯍꯥꯏꯗꯤ ꯈꯣꯏꯕꯨ ꯑꯣꯏꯇꯥꯔꯗꯤ ꯈꯣꯏ ꯍꯥꯏꯕꯁꯤꯗꯤ ꯃꯣꯏꯒꯤ ꯍꯥꯏꯗꯤ ꯄꯤꯊꯣꯛꯇꯕ ꯌꯥꯗ꯭ꯔꯕ ꯍꯥꯏꯇꯥꯔꯦ ꯑꯗꯨꯃꯥꯏꯅ ꯑꯣꯏꯕꯅꯦꯕꯀꯣ ꯑꯗꯒꯤ ꯑꯩꯈꯣꯏ ꯌꯨꯝꯗ ꯂ ꯌꯣꯛꯅꯔꯤꯕ ꯈꯣꯏꯁꯦ ꯑꯗꯨꯃꯥꯏꯅ ꯍꯌꯦꯡ ꯈꯣꯏ ꯑꯗꯨꯃꯥꯏꯅ ꯍꯥꯏꯅꯩꯀꯣ ꯈꯔ ꯍꯥꯏꯗꯤ ꯆꯥꯕꯣꯟ ꯆꯥꯕꯟ ꯄꯥꯏꯕꯖꯤꯅ ꯍꯌꯤꯡ ꯈꯣꯏ ꯀꯣꯋꯦ ꯑꯗꯨꯒ ꯅꯪ ꯍꯥꯏꯅ ꯈꯣꯏꯃꯨ ꯀꯧꯋꯦꯕ ꯑꯩꯈꯣꯏꯒꯤ ꯋꯥꯒꯨꯝꯕꯗ ꯀꯩꯒꯨꯝꯕ ꯂꯩꯕꯁꯦ ꯁꯤꯃ ꯃꯥꯗꯤ ꯁꯥꯗꯦꯕ ꯈꯣꯠꯄ ꯎꯇꯣꯡ ꯑꯍꯣꯕꯒꯨꯝꯕ ꯀꯩꯒꯨꯝꯕꯗ ꯂꯩꯕ ꯑꯗꯒꯤ ꯏꯪꯈꯣꯟꯒꯤ ꯏꯟꯖꯥꯡ ꯅꯥꯄꯤꯗ ꯇꯣꯡꯉ ꯇꯣꯡꯉꯒ ꯄꯥꯏꯕ ꯈꯣꯏꯃꯣꯠꯅ ꯈꯣꯏꯃꯨ ꯀꯧꯋꯦ ꯑꯗꯨ ꯃꯤ ꯑꯗꯨꯝ ꯈꯔ ꯆꯥꯟꯅꯕꯁꯨ ꯌꯥꯎꯋꯦ ꯑꯗꯨ ꯅꯠꯇ꯭ꯔꯒ ꯑꯃꯅ ꯈꯔ ꯆꯥꯎꯕ ꯈ꯭ꯋꯥꯏ ꯁꯥꯊꯤꯕꯁꯤ ꯈꯣꯏꯔꯦꯟ ꯍꯥꯏꯁꯤꯅꯦꯕꯀꯣ ꯈꯣꯔꯦꯟ ꯍꯥꯏꯁꯦ ꯑꯦ ꯌꯨꯝꯗꯒꯨꯝꯕ ꯑꯗꯒꯤ ꯈꯣꯡꯅꯥꯡꯈꯣꯡꯒꯨꯝꯕ ꯑꯗꯩ ꯂꯩꯗꯅꯀꯣ ꯑꯆꯧ ꯑꯆꯧꯕ ꯑꯋꯥ -ꯑꯋꯥꯡ ꯃꯐꯝꯗ ꯍꯧꯗꯣ- ꯀꯩꯅꯣꯅꯦ ꯁꯥꯗꯣꯏꯅꯦꯕ ꯑꯅꯦꯝꯕꯗ ꯁꯥꯔꯣꯏꯕꯀꯣ ꯌꯥꯝ ꯁꯥꯊꯤ ꯃꯥꯅ ꯁꯥ ꯃꯥꯅ ꯆꯤꯛꯄꯗꯒꯤ ꯃꯤ ꯁꯤꯕ ꯌꯥꯎꯈ꯭ꯔꯕꯅꯦ ꯍꯥꯏꯕꯗꯤ ꯑꯗꯨꯝ ꯑꯩꯈꯣꯏꯁꯤ ꯂꯩꯀꯥꯏꯗꯅꯦꯕꯀꯣ ꯑꯗꯨꯃꯥꯏꯅ ꯇꯧꯗꯅ ꯃꯤ ꯆꯤꯛꯇꯅ ꯈꯣꯠꯇꯨꯅ ꯇꯧꯔꯒ ꯃꯤ ꯁꯤꯕ ꯐꯥꯎꯕ ꯌꯥꯎꯈꯒ꯭ꯔꯦꯕꯀꯣ ꯁꯥꯊꯤꯕꯩ ꯆ ꯑꯩꯍꯥꯛꯅ ꯃꯥꯁꯦ ꯈꯣꯔꯦꯟ ꯀꯧꯋꯦꯕꯀꯣ ꯑꯗꯨꯃꯥꯏꯅ ꯑꯗꯨꯃꯥꯏꯅ ꯈꯪꯉꯦ ꯍꯥꯏꯗꯤꯅꯦ ꯈꯣꯏꯒꯤ ꯃꯆꯥꯛꯇꯗꯤ
ꯑꯣ ꯍꯣꯏ ꯑꯗꯨꯅꯦ ꯈꯣꯏꯖꯦ ꯑꯗꯨꯝ ꯍꯥꯏꯗꯤ ꯍꯦꯛꯇ ꯑꯔꯥꯏꯕ ꯑꯃ ꯑꯣꯏꯗꯕꯗꯣꯀꯣ ꯑꯗꯨꯝ ꯑꯥ ꯃꯤꯁꯦ ꯑꯗꯨꯝ ꯀꯤꯅꯩ ꯍꯥꯏꯇꯥꯔꯦ ꯀꯣ ꯈꯣꯏꯅꯦ ꯍꯥꯏꯔꯒꯗꯤ ꯑꯗꯣ ꯍꯧꯖꯤꯛꯀꯤ ꯈꯣꯏꯃꯨ ꯍꯥꯏꯗꯣ ꯑꯩ ꯅꯤꯡꯖꯤꯡꯉꯛꯑꯦꯕꯀꯣ ꯅꯪꯅ ꯍꯧꯖꯤꯛ ꯈꯣꯏꯃꯨ ꯄꯜꯂꯀꯥꯟꯖꯤꯗ ꯈꯣꯏꯒꯤ ꯆꯝꯄ꯭ꯔꯥ ꯑꯃ ꯍꯧꯕꯁꯦ ꯉꯥꯛꯈꯠꯄ ꯍꯥꯏꯇꯥꯔꯦ ꯋꯥ ꯃꯆꯥ ꯑꯃꯅ ꯑꯗꯨꯗ ꯁꯥꯔꯝꯕ ꯑꯣꯏꯗꯣꯏꯅꯦꯕ ꯃꯥꯁꯦ ꯑꯗꯨꯗ ꯋꯥꯗꯨ ꯀꯤꯜꯂꯛꯑꯦꯅ ꯁꯦꯝꯒꯦꯅ ꯑꯗꯨꯃꯥꯏꯅ ꯄꯥꯏꯔ ꯏꯟꯈꯠꯄꯗ ꯈꯨꯠꯇ ꯆꯤꯛꯈꯤꯕ ꯑꯃ ꯅꯤꯡꯁꯤꯡꯉꯛꯑꯦ ꯅꯪꯅ ꯑꯗꯨꯃꯥꯏ ꯍꯥꯏꯔꯀꯥꯟꯗꯀꯣ ꯍꯣꯏ ꯐꯔꯦ ꯑꯗꯨꯗꯤ ꯉꯩ -ꯑꯩꯁꯨ ꯍꯤꯗꯥꯛ ꯅꯨꯡꯊꯥꯛ ꯆꯥꯊꯣꯛꯑꯒ ꯀꯩꯅꯣ ꯀꯩꯅꯣ ꯇꯧꯊꯣꯛꯆꯔꯣꯀꯣ
ꯎꯝ ꯊꯝꯃꯣ ꯊꯝꯃꯣ